ꯑꯦꯗꯣꯅꯣ
ꯑꯩꯁꯦ ꯍꯒꯄꯗꯉꯥꯏꯔꯦ
ꯀꯤ ꯀꯣꯂꯦꯖ ꯆꯠꯂꯠꯇ꯭ꯔꯣ
ꯉꯁꯤꯗꯤ ꯆꯠꯂꯔꯣꯏ
ꯑꯣ ꯀꯩꯗꯧꯔꯤꯒꯦ ꯅꯗꯤ
ꯊꯄꯛ ꯆꯗꯦ ꯊꯄꯛꯈꯤ ꯌꯦꯦꯗ
ꯎꯝ ꯑꯦ ꯍꯟꯗꯛ ꯀꯩꯅꯣ ꯏꯟ ꯇꯥꯔ ꯂꯣꯏꯔꯝ ꯍꯕ
ꯍꯣꯏꯔ ꯑꯣꯏꯔꯦꯗꯤ ꯈꯔ
ꯑ ꯕꯤꯅ ꯊꯕ ꯆ ꯊꯕꯛ ꯆꯠꯂꯝꯒꯅꯤꯅ ꯀ ꯁꯤꯡꯗꯗꯤ ꯀꯣꯜ ꯇꯧꯁꯤꯦ ꯍꯥꯏꯗꯕꯅꯤ ꯉꯔꯥꯡ ꯂ
ꯑꯣ ꯍꯣꯔꯦꯟꯁꯨ ꯇꯧꯁꯦꯀꯣ
ꯎ
ꯀꯅꯥ ꯇꯧꯕꯤꯔꯣ ꯍꯣꯏ
ꯍꯥꯥ
ꯈ꯭ꯔꯦ ꯑꯩ ꯀꯩꯅꯣꯗ ꯂꯩꯌꯦ
ꯍꯥ
ꯎꯝ ꯑꯩ ꯒꯍꯇꯤꯗ ꯂꯥꯛꯕꯨꯍꯇꯗ ꯀꯣꯏꯅꯤ ꯈꯟꯁꯤꯁ
ꯀꯣꯏ ꯀꯗꯅꯤ ꯀꯩꯩꯅ ꯑꯁ
ꯎꯝ
ꯁꯥꯕ ꯭ꯔꯣꯍꯗꯤꯔꯕꯣ
ꯇꯨꯡ ꯌꯦꯟꯃꯥꯟ ꯇꯗꯗ
ꯑꯩꯗꯤ ꯅꯪ ꯂꯩꯔꯝꯒꯗ꯭ꯔꯥ ꯈꯟꯕꯅꯦ
ꯑꯩꯗꯣ
ꯎꯝ
ꯍꯥꯏꯕꯗꯤ ꯀꯩꯅꯣ ꯇꯧꯕ ꯏꯆꯦ ꯃꯅꯥꯛꯇ ꯊꯣꯛꯀꯦ ꯍꯅꯀꯣ ꯑꯃ ꯌꯧꯔꯝꯃꯅꯤ ꯁꯤꯗ ꯊꯣꯛꯄꯗꯣ ꯍ
ꯑꯣꯥ ꯑꯗꯨꯝ ꯆꯨꯝꯅ ꯁꯨꯝ ꯂꯩꯔꯔꯥ ꯅꯠꯇ꯭ꯔꯒ ꯊꯕꯛ ꯊꯤꯔꯕꯣ
ꯊꯕꯛ ꯊꯤꯕ ꯍꯧꯗ꯭ꯔꯤ ꯖꯨꯂꯥꯏꯗ ꯏꯆꯦ ꯈꯣꯏ ꯂꯣꯏꯔꯨꯕ ꯀꯥꯟꯗ ꯀꯣꯏꯕ ꯆꯠꯇꯣꯏꯅꯦꯕꯀꯣ ꯑꯗꯨ ꯆꯠꯄ ꯂꯣꯏꯔꯒ ꯇꯞꯅ ꯊꯤꯒꯦ ꯇꯧꯕ
ꯑꯣ ꯅꯨꯡꯉꯥꯏꯅ ꯂꯩꯊꯣꯛꯑꯣ ꯃꯇꯝ ꯈꯔꯗꯤ
ꯑꯗꯨꯕꯨꯗꯤ ꯊꯤꯔꯁꯨ ꯀꯔꯤ ꯇꯧꯔꯨꯅꯤ ꯅꯠꯇ꯭ꯔꯥ
ꯎꯝ ꯅꯨꯡꯉꯥꯏꯅ ꯂꯩꯊꯣꯛꯎ ꯈꯔ ꯃꯇꯝ ꯈꯔꯗꯤ ꯅꯨꯡꯉꯥꯏꯅ ꯕ ꯃꯊꯧ ꯇꯥꯏ ꯀꯩꯅꯣ
ꯑꯗꯨꯅꯦ ꯑꯗꯨ ꯏꯅꯦ ꯍꯥꯏꯅꯂ ꯏꯁꯦ ꯀ꯭ꯔꯤꯀꯥ ꯅꯕꯔꯗ
ꯑꯗꯨꯅꯦ
ꯑ ꯃꯅꯤꯄꯨꯔꯗꯗꯤ ꯑꯩꯈꯣꯏ ꯑꯣꯖꯥ ꯍꯣꯏꯅꯀ ꯁꯩꯕꯣꯜꯗ ꯁꯨꯑꯣꯣ ꯈꯣꯠꯂꯣ ꯍꯥꯏꯔꯛꯄꯅꯦꯕ ꯍꯕꯣꯗꯣ ꯂꯩꯅꯦꯕꯀꯣ ꯑꯗꯨꯔ ꯂꯣꯡꯀꯂ ꯍꯥꯏꯔꯃꯦ ꯇ
ꯑꯥ
ꯃꯄꯥꯟꯁ ꯊꯣꯛꯑꯒꯦ ꯍꯥꯏꯅꯀꯣ
ꯁꯤꯂꯥꯔꯤꯗꯤ ꯅꯨꯡꯉꯥꯏ ꯍꯥꯏꯕ꯭ꯔꯣ ꯑꯗꯨꯗ
ꯑꯗꯨꯕꯨꯗꯤ ꯃꯅꯤꯄꯨꯔ ꯑꯣꯏꯅꯗꯤ ꯐꯔꯝꯒꯅꯤꯗ
ꯎꯝ ꯑꯗꯨꯅ ꯈꯔ ꯃꯅꯤꯄꯨꯔꯤ ꯑꯦ ꯃꯅꯤꯄꯨꯔꯗꯗꯤ ꯀꯩꯅꯣꯁ ꯂꯥꯏꯔꯤ ꯈꯔ ꯑꯗꯨꯝ ꯌꯥꯝꯗꯦꯗ ꯍꯥꯏꯔꯗꯤ
ꯑꯣꯏꯕꯅꯤꯅꯀꯣ ꯑꯩꯅꯁꯨ ꯀ ꯇꯧꯕ
ꯀꯩ ꯀꯩ ꯇꯧꯔꯤꯒꯦ ꯍꯧꯖꯤꯛꯀꯤ
ꯇꯧꯗꯦ ꯆꯥꯛ ꯏꯟꯁꯥꯡ ꯊꯣꯡꯕ ꯂꯣꯏꯔꯦ ꯍꯧꯖꯤꯛ ꯑꯗꯨꯝ ꯈꯔ ꯂꯩꯔꯒ ꯇꯧꯔꯅꯤ
ꯁꯥꯞ ꯁꯥꯗꯕ꯭ꯔꯣ ꯅꯣꯏꯗ
ꯕ ꯁꯥꯗ꯭ꯔꯗꯤ ꯀꯁꯨꯣ
ꯎꯝ ꯑꯦꯁꯤ ꯀꯩꯀꯥ ꯄꯥꯂꯝꯒꯅꯤ ꯅꯣꯏꯗꯤ
ꯑꯩꯈꯣꯏꯗꯤꯀꯣ ꯁꯥꯔꯁꯨ ꯌꯥꯝꯅ ꯁꯥꯕꯗꯣ ꯑꯣꯏꯗꯦꯕ ꯁꯤꯒꯣꯀꯣ
ꯑꯣ
ꯑ ꯅꯨꯡꯗꯥꯡ ꯑꯗꯨ ꯊꯥꯕ ꯃꯣꯏꯁꯦ ꯍꯃꯤꯠ ꯌꯥꯝ ꯋꯥꯗ ꯍꯛꯆꯥꯡ ꯅꯛꯅꯞ ꯂꯥꯎꯕꯗꯣ ꯑꯣ ꯑꯁꯤꯁꯦ ꯌꯥꯝꯅ ꯑꯩꯉꯣꯟꯗ ꯌꯥꯝꯅ ꯍꯩꯅꯖꯕ ꯑꯃ ꯐꯥꯎꯋꯦꯕ
ꯎꯝ ꯑ ꯑꯁ꯭ꯋꯥꯏꯗꯁꯨ ꯑꯗꯨꯃꯥꯏꯅ ꯇꯧꯔꯤ ꯑꯗꯨꯗꯤ ꯑꯗꯣ ꯁꯤꯗꯤ ꯀꯩ ꯍꯦꯜꯂꯝꯒꯅꯤ ꯑꯗꯣ
ꯍꯣꯏ ꯍꯨꯃꯥꯡꯗꯤ ꯄꯥꯛꯊꯣꯛꯇ꯭ꯔ ꯀꯔꯤ ꯍꯥꯏꯁꯤꯔꯣ ꯅꯦ ꯏꯁꯥꯗ ꯌꯥꯝ ꯍꯩꯅꯗꯕ ꯋꯥꯃ
ꯑꯗꯨꯅꯦ ꯇꯨꯝꯕ ꯌꯥꯗꯦꯕ ꯑꯗꯨꯒꯨꯝꯕ
ꯑ
ꯀꯗꯥꯗ ꯀꯩꯅ ꯅꯄ ꯂꯥꯎꯒ ꯃꯥꯏ ꯇꯨꯝꯗꯣꯏꯩꯅꯣ
ꯑꯗꯨꯗ
ꯑꯝ ꯑꯩꯁꯦ ꯅꯪ ꯀꯣꯜ ꯇꯧꯔꯛꯑꯕꯁꯦ ꯀꯩꯅꯣ ꯇꯨꯝꯃꯤꯅꯦ ꯍꯧ
ꯅꯝ ꯄꯤꯗ
ꯆꯥꯛ ꯊꯣꯡꯉꯤ
ꯃꯥꯅ ꯆꯥꯛ ꯊꯣꯡꯕ ꯅꯪ ꯀꯩꯅꯣ ꯇꯧꯔ ꯂꯩꯕ
ꯎꯝ ꯑꯩꯅ ꯉꯁꯤ ꯆꯥꯛ ꯊꯣꯡꯉꯀꯣ ꯍꯥꯏꯕꯒꯤ
ꯑꯥ
ꯊꯣꯡꯉ ꯂꯩ
ꯉꯕ
ꯑꯩ ꯉꯁꯤꯗꯤ ꯀꯥꯏ ꯆꯠꯀꯅꯤ ꯑꯗꯨꯝ ꯂꯩꯒꯗ꯭ꯔꯣ
ꯂꯩ ꯑꯁꯤ ꯁꯤꯗꯗꯤꯀꯣ ꯑꯩ ꯂꯣꯟ ꯅ ꯀꯥꯏꯗ ꯎꯒꯅꯤ
ꯑꯗꯨꯝ ꯏꯪꯂꯤꯁ ꯀꯩꯀꯥ ꯉꯥꯡꯕ ꯌꯥꯗ꯭ꯔꯣ
ꯉ ꯀꯗꯤꯗ ꯗꯤ ꯍꯩꯇꯦ ꯑꯩꯗꯤ ꯅꯪ ꯍꯩꯕ꯭ꯔꯣ
ꯑꯗꯨꯝ ꯊꯣꯛꯅ ꯂꯝꯕꯤꯗ ꯆꯠꯅꯕꯗꯤ ꯑꯗꯨꯝ ꯉꯥꯡꯕ ꯌꯥꯏꯗꯅ ꯅꯨꯕꯤ ꯁꯣꯔꯣꯛꯇ ꯉꯥꯡꯕꯤꯟ ꯑꯗꯨꯕꯨ ꯀꯌꯥꯝ ꯂꯨꯒꯅꯤ ꯂꯝꯕꯤ ꯁꯣꯔꯣꯛꯇ ꯉꯥꯡꯕ ꯍꯤꯟꯗꯤꯐꯥꯎ ꯀꯌꯥꯝ ꯂꯨꯒꯅꯤ
ꯑꯁꯤꯇꯤꯗꯤ ꯉꯪꯕꯅꯤꯅꯀꯣ
ꯑꯥ
ꯊꯗꯦꯒ
ꯎꯝ ꯉꯥꯡꯕ ꯍꯩꯇꯗꯤ ꯑꯗꯨꯝꯅ ꯈꯣꯡꯅ ꯌꯨꯝꯗ ꯂꯥꯛꯑꯣ ꯌꯨꯝꯗ ꯍꯜꯂꯛꯑꯣ ꯈꯣꯡꯅ ꯌꯨꯝꯗ ꯍꯜꯂꯛꯑꯣꯕ ꯑꯗꯣ ꯉꯥꯍꯩ ꯍꯩꯇ꯭ꯔꯗꯤ
ꯑꯣꯏꯇꯥꯔꯦ
ꯑꯗꯨꯅꯦ ꯟ ꯇꯗ꯭ꯔꯦꯗ ꯅꯣꯏꯗꯤ ꯇꯣꯂꯣꯞ ꯆꯥꯕ ꯍꯧꯔꯅꯤ ꯈꯔ ꯂꯩ
ꯊꯥꯡꯕꯦꯗ ꯀꯩꯅꯝꯇ ꯇꯉ
ꯑꯩꯈꯣꯏꯅ
ꯍꯧꯁꯨ ꯎ ꯇꯝꯕꯜꯣꯅꯣ
ꯑꯗꯨꯗꯥꯏꯗꯒꯤ ꯑꯉꯥꯡ ꯅꯠꯇ꯭ꯔꯦ
ꯍꯧꯖꯤꯛ ꯑꯩꯒ ꯍꯥꯏꯔꯤ ꯅꯣꯏꯗꯤ ꯌꯥꯝ ꯑꯉꯥꯡꯅꯦꯕ ꯑꯩꯒ ꯍꯥꯏꯅꯗꯤ
ꯍ ꯌꯥꯝꯅꯗꯤ ꯅꯠꯇꯦꯗ ꯈꯤꯇꯪꯅꯦꯗ ꯈꯤꯇꯪ ꯈꯤꯇꯪꯅꯦꯗ
ꯍꯅꯣ
ꯇꯨ ꯊꯥꯎꯖꯟ ꯊ꯭ꯔꯤ
ꯑꯃ
ꯑꯁ ꯑꯃꯨꯛ ꯍꯂ ꯍꯦꯜꯂꯦ ꯅꯪꯒꯤꯁꯤꯗꯣ ꯑꯃꯨꯛ ꯍꯩꯄꯥ ꯍꯩꯄꯥ ꯑꯃ ꯌꯥꯎꯔꯦ ꯑꯃꯨꯛ
ꯅꯠꯇꯦ ꯑꯍꯟꯗꯤ ꯑꯍꯟ ꯑꯣꯏꯈ꯭ꯔꯦꯅꯥ
ꯑ ꯑꯩꯈꯣꯏꯗꯤꯀꯣ ꯅꯨꯡꯊꯤꯜꯗ ꯑꯃꯨꯛ ꯊꯕꯛ ꯁꯨꯕ ꯍꯧꯒꯅꯦꯕ ꯑꯗꯨꯒꯤ ꯌꯥꯝ ꯇꯟꯕ
ꯑꯣ ꯑꯗꯨꯅꯦ
ꯑꯩ ꯑꯗꯨꯗ ꯂꯩꯕ ꯀꯥꯟꯗ ꯑꯩꯁꯦ ꯀꯣꯛ ꯉꯥꯎꯔꯕꯅꯦ ꯈꯪꯕ꯭ꯔꯥ ꯑꯗꯨ ꯇꯥꯕꯗ
ꯑꯁ ꯀꯗꯥꯏꯁꯤꯒꯦ ꯑꯗꯨꯝ ꯇꯤꯒꯦ ꯇꯧꯕꯅꯤꯅ ꯁꯥꯕꯗꯨꯒ
ꯅꯪ ꯀꯣꯂꯦꯖ ꯆꯂꯣꯣꯏ
ꯎꯝ ꯑꯩꯈꯣꯏ ꯀ꯭ꯂꯥꯁ ꯂꯣꯏꯔꯕ
ꯑꯥ
ꯀ꯭ꯂꯥꯁ ꯂꯣꯏꯔꯦ ꯑꯦꯛꯖꯥꯝ ꯑꯦꯛꯖꯥꯝꯡ ꯑꯦꯛꯖꯥꯝ ꯊꯥꯔꯅꯤ ꯃꯣꯏ
ꯌꯥꯝ
ꯊꯥ ꯑꯃ ꯁꯨꯔꯦ ꯍꯥꯏꯕ꯭ꯔꯣ ꯅꯪꯒꯤꯗꯣ
ꯍꯣꯏ ꯊ ꯀꯔꯤ ꯁꯥꯔꯤꯅꯣ
ꯑꯗꯨꯩꯅ ꯃ ꯃꯇꯝꯤꯟ
ꯃꯔ ꯍ
ꯎꯝ ꯃꯇꯤꯟ ꯆꯥꯔꯁꯨ ꯑꯩꯒꯤ ꯈꯣꯟꯗꯤ ꯐꯖꯅ ꯇꯥꯔꯝꯒꯅꯤꯀꯣ
ꯎꯝ ꯎꯝ ꯆꯥꯅꯤꯡꯗꯕꯑꯣꯅꯤꯡ
ꯀꯩ ꯍꯥꯏꯕ
ꯊꯥꯛꯇꯔꯁꯔ ꯆ‌ꯦꯅꯦꯕ ꯆꯗꯤ ꯆꯅꯤꯕ ꯆꯗꯤ ꯆꯅꯤ
ꯆꯥꯔꯣꯗꯅ ꯀꯩ ꯉꯥ
ꯏꯊꯟꯗ ꯆꯥꯛ ꯆꯥꯕꯁꯦ ꯌꯥꯝ ꯍꯤꯡꯅꯗꯦꯕ ꯑꯩ ꯀꯩꯅꯣ ꯏꯁꯥꯗ ꯌꯥꯝꯅ ꯍꯦꯅꯗꯕꯗꯣ
ꯑꯥ
ꯑꯩ ꯏꯊꯟꯗ ꯀ ꯂꯩꯒ ꯉꯇꯒ ꯆꯨꯗꯧ ꯃꯥꯜꯂꯦ ꯑꯩ ꯆꯥꯛ ꯆꯥꯕ ꯍꯩꯇꯦꯕ ꯏꯊꯟꯗ
ꯀꯥꯏꯕ ꯍꯥꯏ
ꯏꯈꯗ ꯇ
ꯊꯟꯗ ꯆꯥ ꯑꯗꯤ ꯀꯌꯦ ꯑ
ꯌꯥꯕ ꯑꯗꯨꯒꯤ ꯑꯩ ꯉꯝꯗꯦ
ꯆꯥꯥꯛꯄꯦ ꯀꯥꯏ ꯍꯥꯏ
ꯍꯣꯏ ꯆꯥꯛ ꯆꯥꯕ ꯏꯀꯥꯏ ꯃꯤ ꯌꯥꯦ
ꯀꯩꯖꯥꯡꯅ
ꯀꯩꯅꯣ ꯑꯂꯨꯒꯥ ꯑ ꯈꯃꯦꯟ ꯈꯃꯦꯟ ꯊꯉ ꯑ
ꯑꯗꯨꯝ ꯀꯩꯅꯣ ꯎ ꯃꯍꯥꯎꯗꯤ ꯑꯗꯨꯝ ꯆꯞ ꯃꯥꯟꯅꯔꯝꯃꯨꯅꯤꯀꯣ
ꯍ ꯁꯪ꯭ꯔꯣ ꯒꯨꯍꯥꯇꯤꯒ ꯊꯥꯛꯄꯗꯨꯕꯨ ꯐꯩꯅ ꯍꯥꯞ ꯇꯃꯅꯦꯒꯦ
ꯅꯠꯇꯦ ꯍꯟꯖꯥꯡ ꯅꯥꯄꯤꯗꯣ ꯀꯩꯅꯣ ꯃꯍꯥꯎ ꯆꯞꯃꯦ ꯑ ꯆꯞ ꯃꯥꯟꯅꯔꯁꯨ ꯃꯍꯥꯎ ꯃꯥꯟꯅꯗ ꯗꯍꯕ ꯂꯩ
ꯃꯥ ꯅ ꯑꯦꯗ ꯑꯣꯦ
ꯏꯅꯥꯎꯅ ꯏ ꯍꯣꯏ ꯀꯩꯅꯣ ꯀꯀꯥꯗ ꯂꯩꯕꯗꯣ
ꯑꯝ
ꯑꯗꯨ ꯀꯩꯅꯣ ꯀꯣꯕꯤ ꯀꯩꯀꯥꯗꯣ ꯍꯥꯎꯇꯦ ꯍꯥꯏꯕ
ꯑ
ꯃꯐꯝ ꯃꯐꯝꯅ ꯑꯗꯨꯝ ꯎ ꯀꯩꯅꯣ ꯈꯔ ꯀꯟꯕ ꯃꯥꯜꯂꯦ ꯑꯩꯗꯤ ꯅꯪ ꯁꯤꯗ ꯂꯩꯔꯝꯒꯗ꯭ꯔꯅ ꯈꯟꯕꯅꯦ ꯅꯍꯥꯟꯁꯨ ꯆꯠꯂꯦꯕ ꯎ ꯂꯩꯇꯕ
ꯑꯩꯁꯨ ꯀꯣ ꯇꯧꯒꯅꯦꯅ ꯈꯟꯕ
ꯅꯍꯥꯟ ꯅꯪ ꯁꯤꯇꯁꯇꯔꯥ ꯆꯠꯂꯅꯤ ꯍꯥꯏꯕ ꯀꯩꯅꯣ ꯀꯩꯅꯣ ꯊꯥꯒꯠꯄꯗꯣ
ꯎꯝ
ꯑꯩꯗꯤ ꯆꯨꯝꯅ ꯁꯨꯝ ꯅꯪ ꯐꯥꯒꯤ ꯇꯧꯔꯒ ꯊꯥꯒꯠꯄ ꯈꯜꯂꯤꯅꯦ
ꯑꯩ ꯆꯠꯂꯦ ꯁꯦ ꯎꯝ ꯑꯩꯅ ꯂꯨꯅ ꯇꯤꯟꯅꯗꯕ ꯅꯠꯇꯕ ꯈꯪꯗꯦꯕ ꯑꯩꯅꯁꯨ ꯍꯥꯞꯀꯠꯇꯕꯒꯤꯀꯣ ꯑꯩꯅꯄ ꯗꯣ ꯃꯤ ꯂꯩ ꯑꯅꯦ ꯈꯔ ꯊꯔꯒ ꯄꯤꯌꯨ ꯊꯥꯕꯗꯣ ꯑꯗꯨ
ꯑ
ꯑꯦ ꯃꯤ ꯑꯇꯣꯞꯄꯁꯨ ꯑꯗꯨꯝ ꯈꯪꯗꯦꯗ ꯃꯣꯏꯁꯨ ꯈꯪꯗ꯭ꯔ ꯂꯩꯗꯅꯦ ꯎꯝ
ꯅꯣꯏ ꯑꯦꯐꯦ ꯁꯥꯞꯄ꯭ꯔꯣ
ꯍꯥꯞꯇꯦ ꯀꯩꯗꯧꯕ꯭ꯔꯣ
ꯅꯪꯒꯤ ꯈꯗꯣ ꯇꯞ ꯇꯞ ꯂꯥꯎ ꯇꯞ ꯇꯞ ꯇꯧꯕꯗꯨꯒꯤ
ꯑꯗꯨꯏ ꯇꯥꯗꯦ
ꯎꯝ ꯐꯣꯟꯅ ꯈꯔ ꯂꯥꯞꯅ ꯑꯃꯨꯛ ꯄꯥꯏꯕꯒꯨꯝ ꯇꯧꯕ ꯑꯗꯨꯒ ꯈꯔ ꯅꯛꯅ ꯄꯥꯏꯕ ꯉ ꯇꯧꯕ ꯑꯗꯨꯝ ꯇꯧꯋꯦꯕ
ꯂꯥꯞꯅ ꯄꯥꯏꯕꯒꯤꯅꯦ ꯍꯥꯏꯕꯗꯤ ꯊꯥꯏꯌꯦꯕ ꯁꯤꯗꯗꯤ ꯌꯥꯝꯅ ꯕ ꯅꯝꯅ ꯂꯥꯎꯕꯒꯤꯟꯅ ꯉꯁꯤ ꯑ ꯐꯣꯟꯗꯣ ꯑꯩꯒꯤ ꯅꯥꯛꯇ ꯅꯧꯕꯗꯣ ꯑ ꯍ ꯋꯥ
ꯀꯩꯅꯣ ꯄ꯭ꯂꯥꯁꯇꯤꯛꯇ ꯏꯁꯤꯡ ꯍꯥꯞꯄꯒ ꯄꯥꯏꯔꯣꯟ ꯃꯤꯒꯤꯁ ꯏꯁꯇꯥꯥꯎ
ꯍꯗ꯭ꯔꯦꯗ
ꯑꯩꯗꯤꯦꯇꯨꯝꯃꯤꯅꯦ ꯑꯩꯗꯣꯠ ꯍꯧꯒꯠꯂꯗꯤꯀꯣ ꯀꯣꯟ
ꯑꯥ
ꯍꯧꯒꯠꯂꯑꯗꯤ ꯑꯗꯨꯝ ꯋꯥꯁꯔꯨꯝ ꯆꯠꯅꯤꯡꯕ ꯑꯗꯨꯝ ꯐꯥꯎꯋꯦꯕ ꯑꯗꯨꯒꯤ ꯇꯟꯕ ꯇꯤꯒꯅꯦ ꯇꯧꯔꯤꯁꯦ
ꯂꯩꯇ
ꯑꯁ ꯑꯃꯨꯛ ꯍꯧꯥꯎꯋꯦꯈꯣꯏꯒꯤꯗꯤꯀꯣ
ꯑꯁ ꯑꯗꯣ ꯑ ꯅꯣꯏꯒꯤꯁꯦ ꯍꯩꯗꯤ ꯍꯥꯏꯅꯔꯝꯃꯣꯏꯀꯣ
ꯍꯩꯅꯗꯦ ꯁꯨꯝ ꯍꯩ ꯍꯩꯅꯗꯦ ꯉꯔꯥꯡꯁꯨ ꯉꯔꯥꯡꯗꯣ ꯃꯩ ꯑꯌꯨꯛꯇꯤꯒꯤ ꯃꯩ ꯃꯨꯠꯈꯤꯕꯗꯣ
ꯎꯝ
ꯎꯝ ꯅꯨꯡꯗꯥꯡꯗ ꯑꯣꯏꯅ ꯂꯥꯛꯄꯅꯦ ꯑ ꯁꯥꯕꯅ ꯁꯥꯕꯅ ꯅꯣꯡꯗꯣ ꯈꯔ ꯃꯃꯤ ꯃꯃꯤ ꯇꯧꯕꯅꯤꯅ ꯑꯗꯨꯝ ꯃꯩ ꯂꯥꯛꯑꯗꯤ ꯐꯦꯟ ꯊꯥꯔꯗꯤ ꯑꯗꯨꯝ ꯅꯨꯡꯉꯥꯏꯒꯅꯦꯕ ꯑ ꯑꯗꯨ ꯅꯠꯇꯕꯤꯗ ꯃꯩ ꯂꯥꯛꯇꯔꯦ ꯑꯁ ꯁꯥꯎꯅꯤꯡꯕꯅ
ꯍꯣꯏ ꯅꯨꯡꯉꯥꯏꯇꯕꯅꯦ ꯍꯗ ꯍꯟꯗꯥꯡꯗ ꯁꯔꯦꯗꯗ ꯃꯤꯅꯤ